ꯅ ꯍꯜꯂꯣ
ꯇꯥꯕ꯭ꯔꯣ
ꯎꯝ
ꯍꯜꯂꯣ
ꯇꯥꯏꯌꯦ
ꯊꯥꯕ꯭ꯔꯣ
ꯇꯥꯏꯌꯦ ꯎꯝ ꯆꯥꯛ ꯆꯥꯈ꯭ꯔꯕ꯭ꯔꯣ
ꯐꯖ ꯐꯖꯅ ꯇꯥꯕ꯭ꯔꯥ
ꯎꯝ ꯇꯥꯏ ꯐꯖꯅ ꯇꯥꯏ ꯁꯦꯡꯇ꯭ꯔꯤ ꯁꯦꯡꯉ
ꯐꯤꯗ ꯑꯗꯨꯗꯤ ꯍꯣꯏ ꯇꯥꯏꯌꯦ
ꯎꯝ ꯆꯥꯛ ꯆꯔꯝꯃꯅꯤ
ꯍꯣꯏ ꯆꯥꯔꯦ ꯈꯔ ꯀꯨꯏꯔꯦ
ꯎꯝ
ꯅꯪꯒꯦ
ꯆꯥꯔꯤꯖꯥꯡ ꯆꯥꯕꯒꯤ ꯎꯝ
ꯒꯤ
ꯀꯔꯤ ꯍꯤꯟꯖꯥꯡ ꯆꯥꯔꯤꯒꯦ
ꯃꯅꯥ ꯍꯥꯏꯕ ꯇꯥꯔꯦ ꯀꯔꯤ ꯃꯅꯥꯅꯣ ꯈꯪꯗ꯭ꯔꯔꯤ
ꯎ ꯑꯗꯨꯝ ꯍꯧꯏ
ꯅꯪꯗꯤ ꯅꯪꯗꯤ ꯍꯥꯎ ꯍꯥꯏ ꯇꯥꯔꯦ ꯍꯣꯏ ꯎꯁꯣꯏ ꯎꯁ ꯎꯁꯣꯏꯗꯣ ꯆꯠꯅꯤ ꯇꯧꯋꯦ ꯑꯗꯨꯒ ꯌꯦꯔꯨꯝꯗꯣ ꯌꯦꯔꯨꯝꯗ ꯉꯧꯕꯤꯔꯦ ꯅꯨꯄꯥꯏ
ꯊꯥꯡꯀꯣ ꯆꯥꯛ ꯌꯥꯝ ꯆꯥꯔꯝꯗꯧ ꯃꯥꯜꯂ‌ꯦ
ꯌꯥꯝ ꯌꯥꯝꯗꯤ ꯅꯠꯇꯦꯗ ꯄ꯭ꯂꯦꯠ ꯀꯦ ꯍꯥꯏꯁꯤꯔ ꯑꯃꯈꯛ ꯍꯥꯏꯇꯥꯔꯦ
ꯌꯥꯝꯗꯤ ꯅꯠꯇꯦꯗ
ꯎꯝ ꯎꯝ
ꯃꯗꯔꯅꯦ
ꯎ ꯑꯦꯛꯁ꯭ꯔꯥ ꯗꯤ ꯂꯧꯗ꯭ꯔꯦ ꯆꯥꯛꯇꯤ ꯍꯥꯞꯇ꯭ꯔꯦꯕ
ꯎꯝ ꯎꯝ ꯃꯤꯌꯥꯝ ꯍꯥꯞꯄꯒꯤꯔꯣ
ꯑꯦ ꯍꯥꯏꯕ
ꯑ ꯑꯗꯨ ꯄꯗꯒꯦ ꯎꯝ ꯄ꯭ꯂꯦꯠ ꯑꯅꯤ ꯑꯍꯨꯝ ꯆꯥꯕ ꯌꯥꯗ꯭ꯔꯕ ꯅꯨꯄꯥꯅꯅ
ꯑꯩꯗꯤ ꯑꯗꯨꯝ ꯆꯥꯕ ꯍꯩꯇꯦꯔ
ꯀꯔꯤꯒꯤꯅꯣ ꯍꯥꯏꯁꯦ
ꯌꯥꯝ ꯆꯥꯕ ꯍꯩꯇꯦꯕ
ꯎꯝ ꯑꯩꯗꯤ ꯌꯥꯝ ꯆꯥꯕ ꯍꯩꯌꯦꯅ
ꯎꯝ ꯑꯩꯗꯤ ꯎꯁ ꯄꯨꯛꯇꯣ
ꯎꯝ
ꯄꯤꯇꯦ ꯍꯥꯏ
ꯅꯨꯃꯤꯗꯥꯡ ꯅꯨꯃꯤꯗꯥꯡꯅ ꯃꯤꯌꯥꯝ ꯌꯥꯝ ꯆꯥꯏ ꯍꯥꯏꯕ ꯅꯠꯇ꯭ꯔꯣ ꯅꯪꯗꯣ ꯑꯌꯨꯛꯇꯗꯤ ꯌꯥꯝ ꯆꯥꯕ ꯍꯩꯇꯦ ꯍꯥꯏꯕ ꯅꯠꯇ꯭ꯔꯣꯕ
ꯑꯣ ꯉꯁꯦ ꯏꯟꯁꯥꯡ ꯍꯥꯎꯇꯕ ꯍꯥꯏꯕ ꯇꯥꯔꯦ ꯃꯅꯥ ꯆꯥꯕꯅꯤ ꯀꯔꯤ ꯍꯥꯏꯁꯤꯅ
ꯎꯝ
ꯁꯟꯁꯥ ꯑꯣꯛꯁꯥ ꯒꯨꯝꯕ ꯆꯥꯔꯗꯤ ꯌꯥꯝ ꯆꯥꯘꯨꯏꯕ
ꯎꯝ ꯅꯪꯒꯤꯁꯤꯗꯤ ꯁꯥ ꯊꯣꯡꯉꯒ ꯏꯟꯖꯥꯡ ꯍꯥꯎꯔꯒ ꯃꯤꯌꯥꯝ ꯌꯥꯝ ꯆꯥꯕ ꯍꯥꯎꯗ꯭ꯔꯗꯤ ꯆꯥꯗꯕ ꯍꯥꯏꯕꯗꯨꯅꯦꯕ
ꯎꯝ ꯌꯥꯝ ꯆꯨꯝꯒꯗꯧꯔꯦ ꯅꯪꯒꯗꫭ
ꯎ ꯑꯗꯨꯗꯤ ꯌꯥꯔꯣꯏꯕꯦ ꯅꯪ ꯆꯩꯅꯝꯅꯝꯃꯤ ꯅꯪ
ꯑꯦ ꯀꯩꯒꯤ ꯍꯥꯎ꯭ꯔ ꯍꯥꯎꯗ꯭ꯔꯗꯤ
ꯑꯩꯩ
ꯄꯦ ꯁꯥꯔ ꯍꯥꯏꯁꯤꯔ ꯍꯥꯎꯗ꯭ꯔꯗꯤ ꯀꯃꯥꯏꯅ ꯌꯥꯝ ꯆꯥꯔꯅꯤ
ꯑꯗꯣ ꯑꯩꯈꯣꯏꯒꯤ ꯑꯁꯣꯏꯕꯅꯤ ꯑꯗꯣ ꯍꯥꯏꯗꯤ ꯍꯟꯖꯥꯡ ꯍꯥꯎꯔꯗꯤ ꯌꯥꯝ ꯌꯥꯝ ꯆꯥꯕ ꯍꯦꯟꯖꯥꯡ ꯍꯥꯎꯇꯗꯤ ꯈꯖꯤꯛ ꯈꯖꯤꯛꯇꯪ ꯆꯥꯕ ꯑꯗꯣ ꯌꯥꯝ ꯁꯣꯏꯕꯅꯦꯕ ꯑꯗꯣ
ꯁꯣꯏꯕꯗꯤ ꯁꯣꯏꯔꯦ ꯑꯗꯣ
ꯆꯥꯡ ꯑꯃꯗ ꯑꯗꯨꯝ ꯆꯥꯎꯑꫭ ꯕ
ꯍꯩ ꯑꯗꯨꯃꯥꯏꯅ ꯇꯧꯒꯦ ꯇꯧꯕꯅꯤ ꯑꯗꯨ ꯉꯝꯗꯕ ꯍꯥꯏꯇꯥꯔꯦ
ꯇꯥꯕꯔ‌ꫭ
ꯇꯥꯏ ꯆꯥꯡꯗ ꯆꯥꯒꯗꯤ ꯇꯧꯕꯅꯦꯕ
ꯍꯟꯖꯥꯡ ꯊꯣꯡꯝꯕꯤꯕ ꯍꯔꯕꯅ ꯍꯟꯖꯥꯡ ꯍꯗꯦ ꯑꯩꯗꯣ ‌ꯃꯅꯥꯗꯣ ꯀꯃꯥꯏꯅ ꯇꯧꯕꯅꯣꯕ
ꯀꯩ ꯍꯥꯏꯕ
ꯇꯕ꯭ꯔꯣ ꯎꯝ
ꯀꯩꯅꯣ ꯑꯁ ꯌꯥꯝ ꯅꯨꯡꯉꯥꯏꯇꯕ ꯂꯩꯅꯦ ꯄꯟꯗ
ꯍꯥ
ꯏꯕꯥꯅꯤꯗ ꯌꯥꯝ ꯅꯨꯡꯉꯥꯏꯇꯕ ꯑꯃ ꯂꯩꯌꯦꯕ ꯑꯩꯉꯣꯟꯗꯒꯤꯔ ꯅꯣꯏꯗꯒꯤꯔ ꯃꯣꯏꯅꯔꯥ ꯉꯁꯥꯏꯁꯨ ꯑꯗꯨꯃꯥꯏ
ꯈꯪꯗꯦ ꯅꯉꯣꯟꯗꯒꯤ ꯑꯣꯏꯔꯝꯕꯁꯨ ꯌꯥꯏꯗ
ꯑꯩꯉꯣꯟꯗꯗꯤ ꯍꯧꯖꯤꯛꯄꯨꯗꯤ ꯍꯥꯏꯥꯏꯌꯦ
ꯇꯥꯕ꯭ꯔꯣ
ꯇꯥꯕ꯭ꯔꯥ
ꯂ ꯎ
ꯑꯩꯉꯣꯟꯗꯗꯤ ꯍꯧꯖꯤꯛꯄꯨꯗꯤ ꯑꯗꯨꯝ ꯅꯨꯡꯉꯥꯏꯌꯦꯕ
ꯎ ꯇꯅꯤ ꯎꯝ ꯃꯤꯒ ꯇꯧꯕꯗꯤ ꯑꯗꯨꯝ ꯌꯥꯏꯑꯕ ꯑꯗꯨꯔꯛ ꯃꯔꯛꯇꯨ ꯑꯗꯨꯗꯤ ꯅꯨꯡꯉꯥꯏꯇꯦ ꯑꯗꯨꯗ ꯅꯪꯒ ꯇꯧꯔꯗꯤ ꯇꯨꯝ ꯅꯨꯡꯉꯥꯏꯗꯕ
ꯑꯗꯨꯗꯤ ꯑꯗꯨꯗꯤ ꯑꯩꯒꯤ ꯑꯣꯏꯔꯝꯅꯤ
ꯉꯪꯗ ꯦ ꯑꯇꯣꯞꯄꯗ ꯇꯧꯗꯕ꯭ꯔꯥ
ꯑꯇꯣꯞꯄ ꯇꯧꯏꯗ
ꯎꯝ
ꯇꯧ
ꯁꯤ ꯇꯧꯗꯦ ꯂꯩꯗꯤ
ꯎꯝ ꯑꯃꯗꯤꯗꯤ ꯇꯧꯋꯦ ꯅꯪꯒ ꯅꯪꯒꯤ ꯄꯥꯔꯒ ꯑꯅꯤ ꯑꯇꯣꯞꯄꯗꯤ ꯑꯗꯨꯝ ꯌꯥꯏꯗ
ꯎꯝ ꯑ ꯋꯥ ꯑꯁꯤꯅ ꯅꯨꯡꯉꯥꯏꯔꯅꯤ ꯍꯥ
ꯄꯁꯥꯡꯅ ꯁꯥꯔꯦ ꯅꯪꯗꯤꯦ
ꯆꯦꯡꯒꯨꯝ ꯊꯣꯡꯕ ꯌꯥꯏꯌꯦ
ꯀꯌꯥ ꯍꯥꯏꯕ
ꯆꯦꯡꯒꯨꯡ
ꯆꯤꯡꯕꯨꯡ ꯍꯥꯏꯗꯤ ꯀꯩ ꯍꯥꯏꯕꯅ
ꯆꯦꯡꯒꯨꯝ ꯆꯦꯡꯒꯨꯝ ꯃꯁꯔꯨꯝ
ꯑꯠꯆꯥ ꯑꯆꯥ ꯑꯆꯥ ꯑ ꯌꯥꯏꯅꯦ ꯑꯗꯨꯗ ꯁꯣ ꯑꯥ ꯑꯥ ꯑꯗꯨꯁꯨ ꯃꯈꯟ ꯌꯥꯝ ꯂꯩꯕꯅꯤꯅꯦ ꯇꯥꯕ꯭ꯔꯥ
ꯆꯥꯅꯤꯡꯗ꯭ꯔꯣ ꯅꯍꯥꯟ ꯆꯥꯏꯌꯦ
ꯑꯩꯗꯤ ꯀꯌꯥ ꯄꯥꯝꯃꯦꯗꯣ
ꯎꯝ ꯀꯔꯒ꯭ꯔꯣ
ꯍꯥꯏꯗꯤ ꯃꯈꯜ ꯌꯥꯝ ꯂꯩꯕꯗꯣ ꯆꯥꯕ ꯌꯥꯕ ꯂꯩ ꯇꯥꯗꯕ ꯑꯁꯤ ꯂꯩꯔꯤꯕꯕ ꯁꯅꯥꯗꯨ ꯈꯔꯁꯨ ꯂꯩꯔꯣ ꯑꯗꯣ ꯑꯩꯗꯤ ꯀꯌꯥ ꯄꯥꯝꯅꯤ ꯑꯗꯨꯗꯤ
ꯎꯝ
ꯇꯨꯝꯔꯤꯕꯅꯤ ꯅꯪꯒꯤ
ꯇꯨꯝꯗꯤꯌꯦ ꯐꯝꯃꯤꯌꯦ ꯑꯩꯁ ꯇꯨꯝꯕ ꯌꯥꯝ ꯃꯥꯟꯕ꯭ꯔꯣ ꯚ
ꯨꯃꯅ ꯈꯣꯟꯅꯣ ꯈꯣꯟꯖꯤꯟꯗꯣ ꯀ ꯍꯥꯏꯁꯤꯅ ꯌꯥꯝ ꯎꯝ ꯕꯦꯇ꯭ꯔꯤ ꯂꯣ ꯇꯥꯏꯞꯇ ꯇꯕ
ꯑ ꯑꯗꯨꯃꯥꯏ ꯍꯥꯏꯅꯗ ꯕꯤꯠ ꯂꯩꯗꯤ
ꯑꯗꯨ ꯅꯠꯇ꯭ꯔꯒ ꯂꯣꯠꯂꯒ ꯂꯣꯠꯂꯒ ꯇꯧꯕ꯭ꯔꯣ ꯅꯪ
ꯍꯥ
ꯂꯣꯠꯂꯒ ꯐꯣꯟ ꯇꯧꯅꯕ
ꯑ ꯏꯁꯤꯡ ꯏꯁꯤꯡ ꯃꯅꯨꯡꯗꯅꯨꯡꯗ ꯂꯣꯠꯂꯒ ꯐꯣꯟ ꯇꯧꯔꯤꯅꯤ ꯇꯥꯕ꯭ꯔꯣ
ꯇꯥꯏꯌꯦ
ꯏꯁꯤꯡ ꯏꯁꯤꯡ ꯃꯅꯨꯡꯗ ꯂꯣꯠꯂꯒ ꯋꯥꯔꯤ ꯁꯥꯔꯤꯅꯦꯕ
ꯎ ꯑꯗꯨꯗꯒꯤ ꯑꯣꯏꯔꯅꯤ ꯌꯥꯝ ꯌꯥꯝ ꯉꯝꯗꯕ ꯈꯣꯟꯖꯤꯟ ꯑꯗꯨꯝ ꯇꯥꯏ ꯅꯪꯒꯤ
ꯑꯁ ꯇꯣꯏꯔ ꯑꯩ ꯈꯅꯥꯎꯁꯦ ꯅꯥꯕꯒꯤꯅꯦꯕ
ꯑ ꯑꯗꯨꯒ ꯉꯁꯥꯏ ꯍꯥꯏꯕꯤ ꯌꯥꯔꯣ
ꯑꯁ ꯈꯅꯥꯎꯁꯦ ꯅꯥꯔꯦ ꯂꯣꯛ ꯊꯨꯡꯒꯦ ꯇꯧꯕ꯭ꯔꯥ ꯈꯪꯗꯦ
ꯑꯆꯥ ꯑꯆꯥ
ꯄꯩꯁꯥꯁꯤꯅ ꯋꯥꯔꯤ ꯋꯥꯔꯤꯔꯤ ꯁꯥꯕꯗꯗꯤ ꯄꯩꯁꯥꯁꯤꯅ ꯈꯔ ꯄ꯭ꯔꯣꯕ꯭ꯂꯦꯝ ꯂꯩꯇ꯭ꯔꯗꯤ ꯀꯩ ꯍꯥꯏꯁꯤꯔꯥ ꯈꯔ ꯐ꯭ꯔꯦꯁ ꯑꯣꯏꯅꯅ ꯀꯣ ꯄꯗꯤ ꯁꯥꯕꯗ
ꯑꯗꯨꯗ ꯅꯨꯡꯉꯥꯏꯕꯅꯤ
ꯃꯥꯅꯤ ꯎꯝ ꯍꯣꯏ ꯌꯥꯝ ꯆꯨꯝꯃꯦ ꯑꯣꯖꯥꯅ ꯍꯥꯏꯕ
ꯍꯣꯏꯗ ꯏꯆꯟ ꯖꯅꯤ
ꯍꯌꯦꯡꯗꯤ ꯀꯥꯏ ꯆꯠꯀꯦꯔꯣ
ꯍꯌꯦꯡꯁꯤ ꯊꯕꯛ ꯂꯩ ꯐꯥꯝꯗ ꯆꯠꯀꯦ
ꯎ ꯅꯣꯏ ꯐꯥꯝꯗ
ꯍꯣꯏ ꯑꯩꯈꯣꯏꯥꯝ ꯆꯝꯄ꯭ꯔꯥ ꯆꯝꯄ꯭ꯔꯥ ꯐꯥꯝ ꯍꯥꯏꯇꯥꯔꯦ
ꯑꯁ ꯆꯝꯄ꯭ꯔꯥꯗꯤ ꯄꯥꯟꯕ ꯍꯧꯔꯕ꯭ꯔꯣ
ꯍꯣꯏꯗ ꯀꯨꯏꯔꯦ ꯆꯍꯤ ꯑꯅꯤ ꯑꯍꯨꯝ ꯀꯔ
ꯎꯝ ꯑꯗꯨꯗꯤ ꯅꯣꯏꯗꯤ ꯁꯦꯜ ꯃꯌꯥꯝ ꯄꯥꯏꯔꯝꯅꯤ
ꯎꯝ ꯌꯥꯝꯗꯦꯅ ꯑꯩꯈꯣꯏꯒꯤꯗꯤ ꯏꯍꯥ ꯏꯆꯔꯥ ꯆꯝꯄ꯭ꯔꯥ ꯊꯥꯕꯗꯨ ꯀꯨꯟꯊ꯭ꯔꯥ ꯀꯨꯟꯊ꯭ꯔꯥꯒ ꯈꯔ ꯍꯦꯜꯂꯝꯒꯗ꯭ꯔꯗꯤ ꯑꯗꯨ ꯈꯛꯇꯅꯤ ꯍꯥꯏꯗꯤ ꯈꯨꯟ ꯑꯩꯈꯣꯏ ꯌꯨꯝꯒꯤꯔꯥ ꯅꯠꯇ꯭ꯔꯒꯅ ꯀꯩ ꯍꯥꯏꯁꯤꯔꯥ ꯑꯪꯀꯜ ꯃꯣꯏꯗꯅ ꯈꯔ ꯈꯔꯒꯨꯝ ꯑꯗꯨꯝ ꯄꯤꯔꯗꯤ ꯑꯗꯨꯝ ꯇꯣꯏꯕꯅꯤ
ꯎꯝ ꯑꯩꯗꯤ ꯍꯩꯩꯅ ꯄꯥꯝꯕ ꯍꯥꯏꯕꯁꯦ ꯆꯝꯄ꯭ꯔꯥꯁꯦ ꯈ꯭ꯋꯥꯏ ꯄꯥꯝꯃꯤꯅꯦ ꯑꯩꯗꯤ
ꯑꯣ ꯇꯨꯝ ꯇꯥꯁ
ꯇꯥꯡꯉꯤꯀꯣ ꯕꯖꯥꯔꯗ ꯌꯕꯗꯤ
ꯍꯣꯏ ꯇꯥꯡꯉꯦ ꯀꯣꯝꯂꯥꯗꯒꯤ ꯍꯦꯟꯅ ꯇꯥꯡꯉꯤꯅꯤ
ꯑꯗꯨꯅꯦ ꯄꯋꯥꯗ ꯀꯤꯌꯥꯔꯥ ꯁꯤꯛꯁꯇꯤꯔ ꯄꯤꯕꯗꯣ
ꯍꯣꯏ
ꯑꯁ ꯌꯥꯝ ꯆꯥꯅꯤꯡꯕꯅꯦꯕ ꯑꯩꯗꯤ ꯅꯣꯏꯗꯤ ꯄꯩꯁꯥ ꯏꯁꯥ ꯃ ꯌꯥꯝ ꯄꯥꯏꯔꯝꯅꯤ ꯑꯗꯨ ꯊꯥꯕꯗ
ꯄꯥꯏꯁꯤꯒ ꯑꯩꯈꯣꯏꯗꯤ ꯌꯥꯝꯃꯁꯨ ꯊꯥꯕ꯭ꯔꯣ ꯍꯜꯂꯣ
ꯇꯥꯕ꯭ꯔꯣ
ꯍꯣꯏ ꯇꯥꯏꯌꯦ ꯇꯥꯗꯕ꯭ꯔꯣ
ꯇꯥꯏ ꯅꯣꯏ ꯐꯥꯔꯝꯗꯨꯗ ꯆꯠꯅꯤꯡꯉꯤꯗ ꯍꯥꯏꯗꯤ ꯀꯃꯥꯏꯅ ꯇꯧꯕ꯭ꯔꯣ ꯀꯃꯥꯏꯅ ꯊꯥꯕꯤꯕ꯭ꯔꯣ ꯑꯗꯨꯝ ꯐꯖꯅ ꯍꯧꯔꯝꯗꯧ ꯃꯥꯜꯂꯦꯕ
ꯌꯥꯝ ꯌꯥꯝꯗꯦꯅ ꯑꯩꯈꯣꯏꯒꯤꯗꯤ ꯌꯥꯝꯗꯕꯅꯤꯅ ꯀꯩꯇꯧꯅꯤ ꯆꯥꯎꯕ ꯆꯥꯎꯔꯗꯤ ꯑꯩꯈꯣꯏꯗꯤ ꯀꯩ ꯍꯥꯏꯁꯤꯔ ꯌꯣꯟꯕ ꯌꯥꯕ ꯐꯥꯔꯝꯁꯨ ꯆꯥꯎꯕ ꯅꯠꯇꯦ ꯊꯥꯕꯁꯨ ꯀꯨꯟꯊ꯭ꯔꯥ ꯑꯗꯨꯃꯇ ꯉꯥꯏꯔꯦ ꯑꯗꯨꯅ ꯌꯣꯟꯅꯤ ꯑꯩꯈꯣꯏꯗꯤ ꯌꯣꯟꯗꯦ ꯄꯩꯁꯥ ꯐꯪꯗꯅꯕ ꯌꯣꯟꯅꯕ ꯑꯩꯈꯣꯏ ꯑꯩꯈꯣꯏ ꯌꯨꯝꯁꯦ ꯑꯗꯨꯝ
ꯇꯥꯄ
ꯍꯜꯂꯣ ꯕ
ꯕ꯭ꯔꯣꯝ
ꯑ
ꯍꯜꯂꯣ
ꯇꯥꯗꯣ
ꯇꯥꯏꯌꯦ ꯅꯪ ꯇꯥꯗꯕ꯭ꯔꯣ
ꯇꯥꯕ꯭ꯔꯣ ꯇꯥꯗꯦ ꯍꯜꯂꯣ
ꯇꯥꯕ꯭ꯔꯣ ꯑꯩꯉꯣꯟꯗ ꯇꯥꯗ꯭ꯔꯦ ꯅꯉꯣꯟ ꯇꯥꯕ꯭ꯔꯣ ꯑꯩꯁ ꯇꯥꯗꯕ ꯉꯁꯥꯏꯗꯣ ꯍꯜꯂꫭ ꯍꯜꯂꫭ ꯍꯜꯂꫭ ꯇꯥꯕꯔꫭ
ꯇꯥꯕ꯭ꯔꯣ ꯍꯜꯂꯣ ꯇꯥꯕ꯭ꯔꯣ ꯑꯣ ꯑꯩꯗꯤ ꯑꯩꯗꯤ ꯑꯗꯨꯝ ꯇꯥꯏꯌꯦ ꯅꯪ ꯅꯪ ꯍꯥꯏꯗꯣ ꯅꯪ ꯉꯥꯡꯉꯤꯗꯣ
ꯎꯝ ꯑꯗꯣ ꯇꯥꯏꯌꯦ
ꯑꯣ ꯑꯩꯅ ꯁꯣꯝꯗ ꯍꯣꯏ
ꯀꯔꯤ ꯀꯔꯤ ꯊꯕꯛ ꯇꯧꯗꯣꯏꯔꯕ
ꯎꯝ ꯀꯔꯤ ꯍꯥꯏꯁꯤꯔ ꯎꯝ ꯍꯥꯏꯕ ꯍꯩꯇꯦꯗ